ꯑ ꯍꯜꯂꯣ ꯇꯥꯕ꯭ꯔꯣ
ꯇꯔꯦ
ꯍ ꯍꯧꯖꯤꯛꯛꯇ ꯍꯁꯄꯤꯇꯥꯜ ꯊꯣꯔꯦ ꯁꯤꯒꯤꯁꯦ ꯂꯥꯎꯠ ꯏꯁꯄꯤꯀꯔꯗ ꯑꯃꯨꯛꯀ ꯊꯣꯔꯛꯑꯦꯕ
ꯑꯣ ꯇꯨꯡ ꯌꯥꯔ ꯔꯣꯣꯏꯗ꯭ꯔꯣ
ꯑꯪ ꯌꯥꯏꯗ ꯅꯣꯏꯁ ꯂꯩꯗꯦ ꯍꯥꯏꯔꯥꯎꯑꯣꯀꯣ
ꯑꯥ
ꯆꯞ ꯆꯥꯔꯕꯣ
ꯆꯥꯛꯥꯛ ꯆꯥꯔꯦ ꯍꯣꯏ ꯅꯪꯗꯤ ꯆꯥꯗ꯭ꯔꯤꯕꯔꯤꯕꯣ ꯈꯪꯗꯦ ꯀꯣꯟꯗꯤ ꯍꯋꯥꯏ ꯍꯥꯏꯕ꯭ꯔꯥ ꯍꯪꯗꯩ ꯃꯃꯤꯡꯁꯦ ꯑꯗꯨꯒꯨꯒꯨꯝꯕ ꯄꯤꯕ ꯃꯥꯜꯂꯤꯦ
ꯔꯁꯃ ꯑꯣꯏꯔꯝꯕ ꯌꯥꯏꯌꯦ
ꯔꯁꯃꯥ ꯅꯠꯇꯦ ꯈꯔ ꯕ꯭ꯂꯦꯛ ꯕ꯭ꯂꯦꯛ ꯑꯣꯏꯔꯒ ꯃꯆꯥ ꯃꯆꯥ ꯗ ꯗ
ꯑ ꯁꯒꯅ ꯍꯋꯥꯏ ꯑꯣꯏꯔꯝ
ꯑꯣ ꯈꯪꯗ ꯆꯥꯅꯤꯡꯗꯕꯒꯤ ꯆꯥꯁꯨ ꯆꯥꯗꯦ
ꯑꯣꯦ
ꯅꯪꯗꯤ ꯀꯧꯏ ꯍꯦꯟꯖꯪꯖꯥꯕ꯭ꯔꯣ ꯑꯣ ꯑꯣꯍꯦꯟ ꯕ꯭ꯔꯦꯟꯁꯦ ꯌꯥꯗꯒꯤ ꯈꯔ ꯍꯥꯏꯕꯤꯔꯁꯨ ꯑꯗꯨꯝ ꯇꯔ ꯌꯥꯗꯔꯤ
ꯅꯨꯄꯥꯕꯨ ꯌꯥꯝ ꯋꯥ ꯉꯥꯡꯉꯗꯤ ꯑꯗꯨꯝ ꯀꯣꯛꯁꯦꯗ ꯌꯥꯗꯕꯅꯤ ꯍꯥꯏꯕꯅꯦ
ꯑꯗꯦ
ꯅꯠꯇꯦ ꯑꯗꯨꯗꯤ ꯅꯪ ꯀꯔꯤ ꯆꯥꯕ ꯁꯣꯏꯕ ꯂꯩꯕ꯭ꯔꯣ
ꯑꯩꯒꯤ ꯀꯣꯛꯁꯦ ꯈꯅ ꯌꯥꯗ꯭ꯔꯕꯒꯤꯅꯤꯗ ꯕ꯭ꯔꯦꯟꯦꯟ ꯅꯠ ꯕ꯭ꯔꯦꯟꯅꯤ ꯍꯣꯏ ꯍꯥꯡꯗꯣꯛꯑꯒ ꯌꯦꯡꯉꯒ ꯁꯦꯡꯗꯣꯛꯄꯤꯌꯣ ꯑꯩꯒꯤ ꯕ꯭ꯔꯦꯟꯁꯦ ꯐꯃꯟꯖꯦꯕ
ꯑꯗꯨꯅ ꯏꯁꯀ꯭ꯔꯨ ꯃꯁꯦ ꯑꯣꯏ ꯑꯃꯗꯤ ꯃꯤꯩꯅ ꯑꯗꯨꯝ ꯍꯥꯞ ꯁꯦꯝꯕꯤꯕ ꯌꯥ
ꯎꯝ ꯑꯩꯒꯤꯁꯦ ꯕ꯭ꯔꯦꯟꯁꯦ ꯂꯧꯊꯣꯛꯑꯒ ꯏꯁꯤꯡꯗ ꯐꯖꯅ ꯆꯥꯝꯊꯣꯛꯈ꯭ꯔꯗꯤꯀꯣ ꯈꯔꯐꯥꯟꯉꯥꯏ ꯂꯩꯑꯕ ꯑꯗꯨ ꯌꯥꯗꯕꯒꯤ ꯁꯤꯒꯨꯝꯕ ꯇꯞ ꯇꯥꯔꯤꯁꯦ
ꯏꯕꯥꯗꯤ ꯐ ꯆ ꯂꯩꯗꯤ ꯌꯥꯅꯦ ꯃꯤꯒ ꯂꯩꯃꯤꯟꯅꯔꯗꯤ ꯅꯪꯒꯤ ꯕ꯭ꯔꯦꯟ ꯁꯦꯡꯕ ꯀꯥꯟꯗ ꯃꯤ ꯄꯤꯌꯥꯁꯀ ꯂꯥꯁꯟ ꯀꯛꯄ ꯍꯧꯅꯤ
ꯑ ꯃꯁꯤ ꯑꯉꯥꯡꯁꯦ
ꯎꯝ
ꯑꯝ
ꯅꯪꯒꯤꯤ ꯃ ꯔꯣꯝ ꯄ ꯂꯟ ꯆꯥꯕ ꯂꯣꯏꯔꯒ ꯍꯥꯏꯔꯛꯀꯦ ꯍꯥꯏꯔꯒ ꯍꯥꯏꯁꯨ ꯍꯥꯏꯔꯛꯇꯅꯤ
ꯀꯔꯝꯕꯗꯅꯣ ꯑꯩꯅ ꯐꯥꯔꯁꯇ ꯍꯥꯏꯕꯗꯔꯣ ꯁꯤ ꯇꯧ ꯍꯥꯏꯕꯗꯨꯔꯣ
ꯑꯥ
ꯊꯕꯛ ꯌꯥꯝ ꯆꯤꯟꯕꯅꯦ
ꯑꯗꯨꯨꯡ ꯀ ꯑꯣꯏꯕ ꯃꯥꯂꯕ ꯃꯥꯗꯦ ꯑꯗꯨ ꯑꯃꯨꯛ ꯀꯩꯁꯨ ꯇꯎꯅꯤꯅ ꯏꯀꯥꯏꯖꯩꯗ
ꯑꯆꯥ ꯑꯩ ꯍꯥꯏꯕꯤꯒꯦ ꯅꯪꯒꯤ ꯇꯣꯂꯣꯞ ꯀꯌꯥ ꯆꯪꯒꯅꯤ ꯍꯥꯏꯕ꯭ꯔꯣ
ꯑꯁ ꯃꯁꯤꯅꯤꯗꯤ ꯅꯣꯛꯅꯤꯡꯉꯦꯗ ꯈꯤꯇꯪ ꯈꯛꯇ ꯑꯣꯏꯕ ꯃꯥꯜꯦ
ꯂꯤꯁꯤꯡ ꯑꯃꯥꯏ ꯍꯟꯕ꯭ꯔꯣ
ꯁꯨꯗꯗ ꯑꯩꯒꯤ ꯑꯩꯗꯤ ꯌꯥꯝꯁꯨ ꯋꯥꯠꯂꯤꯁꯦ ꯂꯣꯏꯅꯤꯡꯉꯥꯏ
ꯑꯗꯣ ꯅꯍꯥꯟꯗꯒꯤ ꯑꯩꯕꯨ ꯐꯣꯟ ꯇꯧꯒꯦ ꯍꯥꯏꯗꯤꯦ ꯅꯪ ꯀꯔꯤ ꯇꯧꯔꯒ ꯀꯅꯥꯕꯨ ꯇꯧꯔꯒ ꯑꯃꯨꯛꯀ ꯂꯩꯕ
ꯅꯪ ꯉ ꯍꯥꯏꯕ ꯈꯪꯅꯤ ꯇꯅꯗꯤ
ꯑꯩꯕꯨ ꯐꯣꯟ ꯇꯧꯔꯔꯗꯤ ꯈꯔ ꯐꯕꯅꯤꯅꯦ ꯑꯩꯁꯨ ꯀꯅꯥ ꯍꯧꯕ ꯅꯪꯁꯨ ꯀꯅꯥ ꯍꯧꯕ
ꯎꯝ ꯅꯪꯒꯤꯗꯤ ꯀꯌꯥꯃꯨꯛ ꯆꯪꯅꯤꯡꯉꯥꯏ ꯂꯩꯕ꯭ꯔꯣ
ꯑꯩꯒꯤꯁꯨ ꯑꯩ ꯍꯟꯗꯛꯇꯨ ꯉꯔꯥꯡꯥꯏ ꯏꯌꯥꯝꯕ ꯑꯩꯈꯣꯏ ꯂꯥꯛꯄꯅꯤꯅ ꯊꯕꯛ ꯌꯥꯝꯃꯟꯕꯒꯤ ꯐꯣꯟ ꯇꯧꯍꯧꯗ꯭ꯔꯦ ꯑꯗꯣ ꯃꯥꯝꯗꯤ ꯆꯪꯗꯧ ꯃꯥꯜꯂꯦ
ꯎꯝ ꯑꯩꯁꯨ ꯉꯔꯥꯡꯗꯗꯤ ꯐꯖꯅ ꯇꯧꯗꯦ ꯑꯗꯨꯅ ꯒꯥꯔꯤꯗ ꯆꯠꯄꯒꯤ ꯋꯥꯕꯒꯤꯗꯣ ꯑꯗꯨꯒ ꯀꯔꯤ ꯑꯩꯒꯤ
ꯎꯝ ꯅꯪꯒ ꯅ ꯅꯪꯒ ꯅꯪꯒꯤ ꯃꯔꯨꯞ ꯅꯨꯄꯤꯒꯤ
ꯐꯖꯅ ꯍꯥꯏꯇꯕꯤꯈꯤ ꯇꯨꯟꯁꯨ ꯌꯥꯗ꯭ꯔꯦꯅꯦ ꯉꯥꯡꯕ ꯑꯣ ꯐꯩ ꯐꯩꯔꯒ
ꯑꯩꯗꯤ ꯅꯣꯏꯁꯦ ꯃꯥ ꯂꯩꯦꯕꯣ ꯑꯦꯑꯒ ꯃꯥ
ꯀꯕꯤ ꯑꯦ ꯌꯥꯏ ꯅꯪ ꯑꯣꯏꯔꯝꯗꯤꯦ ꯀꯣ ꯂꯥꯁꯇ
ꯑꯩꯈꯣꯏꯁꯨ ꯑꯦ ꯑꯥꯏꯅꯤꯗ ꯅꯪ ꯅꯪ ꯅꯪꯒꯤ ꯅꯪꯒꯤ ꯋꯥ ꯉꯥꯡꯕꯒꯤ ꯃꯑꯣꯡ ꯇꯧꯕꯤꯔꯣ
ꯑꯝ
ꯍꯥꯏ ꯍꯥꯏꯔꯥ ꯑꯣ
ꯀꯕꯤ
ꯀꯔꯤꯅꯤ ꯍꯥꯏꯅꯤꯡꯕ ꯄꯨꯂꯞ ꯄꯨꯂꯞ ꯉꯥꯡꯉꯁꯦ ꯍꯥꯏꯔꯛꯑꯣ
ꯎꯝ ꯁꯨꯃꯥꯏꯅ ꯇꯥꯎꯗꯦꯗ ꯋꯥ ꯌꯥꯝ ꯉꯥꯡꯉꯦꯗ ꯅꯠꯇ꯭ꯔꯣ
ꯎꯅꯤꯗ ꯋꯥ ꯌꯥꯝ ꯉꯥꯡꯗꯦꯗ ꯅꯠꯇꯦ
ꯌꯥꯝꯅ ꯉꯥꯡꯉꯤ
ꯅꯪꯒ ꯅꯪꯒꯤ ꯃꯔꯨꯞ ꯅꯨꯄꯤꯒꯤ ꯁꯨꯃꯥꯏꯅ ꯉꯥꯡꯕꯅꯦ
ꯑꯩꯒꯤ ꯃꯔꯨꯞ ꯅꯨꯄꯤꯗꯨꯁꯨ ꯀꯣ ꯕꯥꯎꯕ꯭ꯔꯣ ꯉꯁꯤ
ꯉꯁꯤꯗꯤ ꯇꯧꯗ꯭ꯔꯤ ꯑꯗꯨ ꯍꯣꯔꯦꯟ ꯇꯧꯕ ꯌꯥꯕ꯭ꯔꯥ ꯌꯦꯡꯒꯦ ꯃꯥ ꯕꯤꯖꯤꯅꯤ ꯍꯥꯏꯌꯦ
ꯍꯧꯖꯤꯛꯅ
ꯉꯁꯥꯏꯗꯣ ꯑꯌꯨꯛꯇꯗ
ꯑ ꯃꯥꯗꯤ ꯍꯧꯒꯠꯄ ꯊꯦꯡꯉꯨꯅꯦ ꯍꯧꯖꯤꯛꯀꯥꯟꯒꯤ ꯃꯥ ꯀꯔꯤꯁꯨ ꯇꯧꯗꯕꯒꯦ ꯊꯦꯡꯤꯡ ꯇꯨꯃꯒ ꯊꯦꯡꯤꯡ ꯍꯧꯋꯥꯗꯤ
ꯅꯨꯄꯥ ꯀꯣꯏꯗꯕ꯭ꯔꯣ ꯃꯥꯁꯨ
ꯃꯉꯣꯟꯗꯍꯪꯉꯨꯅ ꯑꯩꯗꯤ ꯂꯩꯃꯤꯟꯅꯗꯕꯅꯤꯅ ꯈꯪꯕꯤꯌꯦꯦ
ꯃꯥꯅꯗꯤ ꯀꯣꯏꯗꯦ ꯍꯥꯏꯑ ꯑꯗꯨꯕꯨ ꯄꯥꯔꯁꯣꯅꯦꯜ ꯗꯤꯇꯦꯜꯁꯇꯤ ꯍꯥꯏꯅꯤꯡꯗꯦ ꯍꯥꯏꯌꯦ
ꯃꯉꯣꯟꯗ ꯍꯥꯟꯉꯨ ꯑꯗꯨꯒꯨꯝꯗꯤ ꯑꯩꯁꯨ ꯈꯪꯗꯦ
ꯅꯪꯒꯤ ꯁꯛ ꯌꯦꯡꯖꯒꯦ ꯀꯩꯅꯣꯝꯃ ꯊꯥꯔꯛꯑꯣ ꯋꯥꯆꯦꯇꯥ
ꯑꯩꯒꯤ ꯁꯥꯥꯛ
ꯍꯣꯏ ꯁꯠ ꯐꯖꯕꯗ ꯌꯦꯡꯖ
ꯅꯪꯗꯤ ꯑꯣꯏꯅ ꯊꯥꯔꯛꯑꯣ ꯅꯪꯗꯤ ꯑꯣꯏꯅ ꯌꯦꯡꯉꯁꯦ
ꯑꯩꯗꯤ ꯑꯩꯗꯤ ꯑꯗꯨꯝ ꯊꯥꯔꯛꯄ ꯌꯥꯒꯅꯤ ꯑꯗꯨ ꯑꯩꯅ ꯍꯥꯟꯅ ꯊꯥꯗ꯭ꯔꯁꯤ
ꯅꯪꯒꯤ ꯅꯣꯔꯃꯦꯜꯗ ꯋꯥ ꯉꯥꯡꯕꯗꯣ ꯉꯥꯡꯉꯣ ꯌꯥꯝ ꯋꯥꯑꯦ ꯁꯨꯃꯥꯏꯅ ꯉꯥꯡꯕ ꯅꯨꯡꯁꯤꯅ
ꯑꯗꯨꯒꯤꯅꯤ ꯑꯩꯅꯁꯨ ꯅꯣꯏꯁ ꯌꯥꯝ ꯋꯥꯏ ꯍꯥꯏꯕꯁꯦ
ꯍꯣꯏ ꯋꯥꯔꯝꯃꯅꯤ ꯌꯥꯝꯝꯗꯅꯤ ꯊꯥꯒꯠꯆꯔꯦ ꯑꯩꯈꯣꯏꯕꯨ ꯉꯥꯡꯕꯤꯕꯒꯤ
ꯑꯦꯌꯥꯥꯏ ꯑꯦꯌꯥꯥꯏ ꯃꯥꯟꯗ꯭ꯔꯣ
ꯈꯪꯗ ꯑꯦꯌꯥꯏ ꯃꯥꯟꯗꯕ ꯃꯤꯒꯤ ꯐꯣꯟ ꯅꯝꯕꯔꯁꯤ ꯄꯤꯕꯤꯒꯦ ꯈꯔ ꯋꯥꯕ ꯋꯥꯕ ꯐꯥꯅꯤꯡꯉꯥꯏ
ꯐꯒꯤ ꯇꯧꯕꯅꯦꯍ‌ꯦ ꯋꯥꯗ‌ꯦꯍ‌ꯦ ꯑꯩꯅ ꯍꯥꯏꯕꯗꯤ ꯑꯦꯑꯥꯏ ꯃꯥꯜꯂꯦ ꯍꯥꯏꯕꯅ‌ꯦ ꯋꯥꯅꯤꯗ ꯅꯪ ꯁꯥꯥꯎꯔꯒ ꯐꯣꯟ ꯅꯝꯕꯔ ꯄꯤꯕꯤꯒꯦ ꯍꯧꯔꯤꯅꯤ
ꯅꯠꯇꯦ ꯍꯥꯏꯕꯗꯤ ꯏꯃꯥꯟꯅꯕꯤ ꯑꯇꯣꯞꯄ ꯈꯣꯏꯁꯨ ꯂꯩꯌꯦ ꯍꯥꯏꯕꯗꯤ ꯈꯣꯏꯁꯨ ꯇꯥꯎ ꯅꯤꯡꯉꯥꯏ ꯃꯤ ꯂꯩꯇꯄꯒꯤꯀꯣ
ꯑꯆꯥꯥ ꯃꯤ ꯂꯩꯇꯕ ꯃꯈꯩꯁ‌ꯩ ꯑꯥꯎ
ꯅꯪꯅ ꯇꯟꯗ꯭ꯔꯗꯤ ꯍꯥꯏꯕ ꯅꯪꯅ ꯋꯥꯏ ꯋꯥꯏ ꯆꯤꯜꯂꯗꯤ ꯈꯪꯗꯦ ꯗꯨ
ꯑꯩ ꯊꯕꯛ ꯂꯩꯇ꯭ꯔꯦ ꯇꯧꯕ ꯌꯥꯅꯤꯗ꯫
ꯑꯥ꯫
ꯊꯕꯛ ꯂꯩꯔꯕꯨꯗꯤ ꯉꯔꯥꯡꯁꯨ ꯃꯃꯥꯡꯁꯨ ꯊꯕꯛ ꯂꯩꯕ ꯑꯗꯨꯒꯤ ꯅꯨꯡꯊꯤꯗꯒꯤ ꯗꯥꯎ ꯌꯥꯗꯦ ꯑꯣ꯫ ꯈꯪꯗꯅꯤ ꯋꯥꯔꯤ ꯐꯖꯟ ꯁꯥꯕ ꯌꯥꯅꯤꯍꯦ ꯃꯇꯝ ꯌꯥꯝ ꯂꯩꯅꯤ ꯑꯩꯉꯣꯟꯗ꯫
ꯑꯣ ꯉꯁꯤꯗꯤ ꯕꯣꯜ ꯌꯦꯡꯒꯦꯔꯣ꯫
ꯋꫭ ꯌꯦꯡꯉꯅꯤ ꯀꯩꯅꯣ ꯅꯪꯒꯤ ꯃꯔꯨꯞ ꯅꯨꯄꯤꯗꯨꯗꯤ ꯔꯤꯌꯦꯜ ꯃꯦꯗ꯭ꯔꯤꯠꯀꯤ ꯐꯦꯟꯅꯤ ꯍꯥꯏꯌꯦꯅꯦ꯫
ꯎꯝ ꯑꯩꯗꯤ ꯕꯔꯁꯤꯂꫭꯅꯤꯅꯤ꯫ ꯔꯦꯜ ꯃꯦꯗꯔꯤ ꯅ
ꯄꯥꯔꯇꯤ ꯑꯣꯏ꯫
ꯑꯥ ꯑꯩꯗꯤ ꯅꯨꯄꯥ ꯑꯃꯗ‌ꯣ ꯄꯥꯝꯗꯦꯕ꯫
ꯄꯦꯅꯥꯜꯗꯣ ꯗꯨꯔꯣ?
ꯎꯝ꯫
ꯄꯦꯅꯥꯜꯗꯣꯗꯤ ꯀꯅꯥꯅ ꯄꯥꯝꯕ꯭ꯔꯣꯅꯦ ꯃꯣꯏ ꯃꯁꯦꯟꯐꯥꯎ ꯄꯥꯝꯗ꯭ꯔꯥ ꯍꯧꯖꯤꯛꯇꯤ꯫
ꯑꯩꯈꯣꯏ ꯃꯦꯁꯤꯅ ꯏꯍꯦꯟ ꯍꯦꯟꯅ ꯐꯥꯏ ꯑꯗꯨꯅ
ꯔꫭ ꯔꯣꯅꯥꯜꯗꯣꯅ ꯍꯦꯟꯕꯁꯦ ꯐꯨꯠꯕꯣꯜꯒꯤ ꯒ꯭ꯔꯥꯎꯟꯗ ꯅꯠꯇꯦ ꯃꯥꯅ ꯁꯛ ꯈ꯭ꯔ ꯐꯖꯕꯒꯤ ꯃꯤꯅ ꯈꯔ ꯆꯥꯛꯖ ꯇꯧꯖꯕꯅꯦꯕ ꯍꯣꯏ ꯅꯍꯥꯟꯕꯨꯗꯤ ꯈꯔꯗꯤ ꯍꯥꯏꯔꯝꯃꯦ ꯑꯗꯨꯕꯨ
ꯎꯝ꯫
ꯍꯧꯖꯤꯛꯇꯤ ꯍꯥꯏꯇꯔꯤꯗ꯫
ꯎꯝ꯫
ꯉꯁꯤꯁꯨ ꯈꯔ ꯔꯣꯅꯥꯜꯗꯣꯈꯣꯏ ꯐꯦꯟꯕꯨ ꯈꯔ ꯌꯦꯠꯅꯔꯝꯕꯅꯤꯅꯦ꯫
ꯌꯦꯠ ꯀꯩꯅꯨꯗ ꯑꯈꯣꯏꯕꯨ ꯈꯪꯁꯨ ꯈꯪꯕꯤꯔꯔꯣꯏꯗꯕꯕꯨ ꯀꯔꯤ ꯇꯧꯅꯤ꯫
ꯑꯩ ꯑꯩꯈꯣꯏ ꯃꯔꯨꯞ ꯑꯩꯈꯣꯏ ꯒ꯭ꯔꯨꯞꯇꯅꯤꯗ ꯑꯗꯨꯗꯤ ꯈꯪꯅꯩꯗ ꯑꯗꯨꯝ ꯀꯩꯅꯣꯗ꯫
ꯁꯨꯃꯥꯏꯅ ꯇꯧꯒꯟꯅꯤ ꯅꯨꯄꯥ ꯈꯣꯏꯗꯤ ꯃꯤ ꯌꯥꯝꯅ꯫
ꯇꯧꯗ꯭ꯔꯗꯤ꯫
ꯀꯔꯤꯁꯨ ꯑꯣꯏꯗꯕꯗ꯫
ꯑꯗꯣ ꯀꯩꯅꯣ ꯇꯧꯕꯅꯤꯗ ꯃꯣꯏꯅ ꯍꯧꯕꯅꯤꯗ ꯃꯣꯏꯅ ꯍꯥꯏꯕꯁꯦ
ꯎꯝ꯫
ꯃꯣꯏꯅ ꯍꯥꯏꯕꯁꯦ ꯉꯁꯤꯁꯦ ꯄꯣꯔꯇꯨꯒꯜꯁꯦ ꯉꯝꯕꯅꯤꯅ ꯅꯪ ꯉꯁꯥꯏ ꯑꯌꯨꯛꯀꯤꯗꯣ
ꯎꯝ꯫
ꯃꯣꯏ ꯔꫭꯎꯟ ꯑꯣꯐ ꯔꯥꯎꯟ ꯑꯣꯐ ꯊꯥꯔꯇꯤ ꯇꯨꯗꯨ ꯀ꯭ꯂꯤꯌꯥꯔ ꯇꯧꯈ꯭ꯔꯕ ꯃꯣꯏ ꯔꯟ ꯑꯣꯐ ꯁꯤꯛꯁꯇꯤꯡ ꯆꯪꯈ꯭ꯔꯦꯕ꯫ ꯐꯔꯁ ꯇꯥꯥꯝꯅꯦꯕ ꯃꯣꯏꯅ
ꯎꯝ ꯁꯄꯦꯟꯒ ꯁꯅꯥꯅꯤꯅ ꯑꯗꯣ꯫
ꯍꯣꯏ ꯁ꯭ꯄꯦꯟꯒꯗꯤ ꯇꯥꯔꯅꯤ ꯁ꯭ꯄꯦꯟꯒ ꯇꯥꯔꯦꯗ ꯃꯣꯏ ꯏꯁꯄꯦꯟꯁꯨ ꯉꯝꯈ꯭ꯔꯦꯅ ꯉꯔꯥꯡ ꯅꯨꯡꯗꯥꯡꯗꯔ ꯇꯨꯋꯦꯜꯚ ꯊꯔꯇꯤꯗ ꯁꯨꯅꯥꯅꯕꯗꯣ ꯉꯁꯤ ꯑꯌꯨꯛ꯫ ꯗꯥ ꯃꯣꯏꯅ ꯍꯥꯏꯕꯁꯦ ꯑꯈꯣꯏꯅ ꯑꯗꯨꯝ ꯍꯣꯏ ꯄꯦꯅꯥꯜꯇꯤꯅ ꯃꯥꯁꯨ ꯒꯣꯜ ꯆꯥꯟꯃꯅꯤ ꯃꯥꯒꯤ ꯐꯥꯔꯁ ꯒꯣꯜ ꯍꯥꯏꯅ ꯍꯥꯏꯔꯝꯕꯗ ꯃꯣꯏꯅꯤ ꯀꯔꯤ ꯍꯥꯏꯕ꯭ꯔꯥ ꯈꯪꯕ꯭ꯔꯥ꯫ ꯃꯣꯏꯅ ꯍꯥꯏꯕꯁꯦ
ꯅꯣꯏ ꯅꫭꯏ ꯔꯥꯎꯟ ꯑꯣꯐ ꯊꯥꯔꯇꯤ ꯇꯨꯗ ꯀ꯭ꯂꯤꯌꯥꯔ ꯇꯧꯈꯤꯕꯌꯣ ꯑꯗꯨꯒ ꯋꯥꯔꯤ ꯁꯅꯥꯁꯦ ꯁꯤꯅꯤꯅꯦ꯫ ꯃꯣꯏꯅ ꯍꯥꯏꯕꯁꯤꯗꯤ ꯃꯣꯏ ꯑꯥꯡ ꯋꯥꯜ ꯀꯞ ꯉꯝꯕ ꯇꯥꯏꯞꯇ ꯉꯥꯡꯕ ꯍꯧ ꯑꯗꯨꯒꯤ ꯏ ꯀꯥꯕ ꯑꯩꯅ
ꯀꯔꯤ ꯀꯥꯟꯗꯕ ꯎꯝ꯫
ꯋꯥꯔꯜ ꯀꯞꯁꯨ ꯅꯍꯥꯟ ꯅꯣꯏ ꯋꯥꯔꯜ ꯀꯞ ꯉꯝꯈ꯭ꯔ ꯃꯥꯜꯂꯦ ꯍꯟꯗ ꯀꯤꯁꯦ
ꯍ꯭ꯔꯦꯗ ꯑꫭꯏꯗꯕ ꯗ
ꯍꯣꯏꯗ ꯍꯟ ꯍꯟꯗꯛ ꯍꯟꯗꯛ ꯂꯣꯏꯁꯤꯟꯈ꯭ꯔꯅꯤꯗ ꯃꯕꯥꯅꯤꯗꯤ ꯑꯗꯣ ꯄꯣꯔꯇꯨꯒꯜꯗꯤ ꯅꯦꯛꯁ ꯏꯁꯄꯦꯟ ꯊꯦꯡꯅꯕꯗ ꯑꯗꯨꯝ ꯇꯠꯂꯦ ꯁꯤꯔꯅꯤ ꯃꯣꯏꯗꯤ
ꯑꯧ
ꯄꯥꯔꯠꯁ ꯀꯨꯂꯩ ꯂꯩ
ꯄꯥꯔꯁ ꯀꯨꯂꯩ ꯂꯩ
ꯐꯥꯔꯁꯇ ꯐꯥꯔꯁ ꯕꫭꯕ ꯁꯦꯀꯦꯟꯗꯅ ꯃꯪꯉꯥ ꯑꯩ ꯍꯜꯂꯛꯑꯦ ꯑꯩ ꯍꯜꯂꯛꯑꯦꯅ ꯏꯪꯂꯤꯁꯇ ꯍꯥꯏꯕꯗꯣ
ꯎꯝ
ꯑꯗꯣ ꯎꯃꯨꯀꯥ ꯁꯨꯕ ꯃꯦꯠꯁ ꯇ ꯃꯨꯠꯀ ꯍꯟꯒ꯭ꯔꯦ ꯍꯧꯖꯤꯛ ꯃꯔꯨ ꯃꯔꯤ ꯁꯨꯕꯗ ꯑꯃꯨꯛꯀ ꯂꯥꯛꯈ꯭ꯔꯦ ꯃꯉꯥ ꯁꯨꯕꯗꯗꯤ ꯃꯣꯏ ꯑꯃꯨꯛꯀ ꯇꯨ ꯑꯦꯟ ꯐ꯭ꯔꯣ ꯇꯧ ꯂꯩꯔꯦ
ꯉꯁꯥꯏꯒꯤꯗꯨꯣ ꯕꯣꯜ ꯌꯦꯡꯕ ꯅꯨꯡꯉꯥꯏꯕ꯭ꯔꯣ
ꯉꯁꯥꯏꯒꯤꯗꯣ ꯑꯩ ꯑꯌꯨꯛꯀꯤꯗꯨ ꯌꯦꯡꯗꯦ ꯃꯥꯒꯤ ꯃꫭꯏ ꯃꯥꯏ ꯃꯣꯏ ꯉꯝꯗꯤ ꯉꯝꯒꯅꯤꯗ ꯍꯟꯗꯛꯀꯤꯗꯨ ꯃꯃꯥ ꯑ ꯃꯣꯏꯅ ꯁꯅꯥꯕꯗꯨ ꯀꯅꯥꯔꫭ ꯑꯁꯇ꯭ꯔꯤꯌꯥ ꯅꯠꯇ꯭ꯔꯣ ꯍꫭꯏ ꯑꯁꯇ꯭ꯔꯤꯌꯥ ꯁꯅꯥꯕꯗꯤ ꯃꯣꯏ ꯉꯝꯒꯅꯤꯗ ꯑꯁ ꯇꯦ ꯑꯔꯖꯦꯟꯇꯤꯅꯥ
ꯍꯣꯏ ꯑꯔꯖꯦꯟꯇꯤꯅꯥꯁꯤ ꯀꯃꯥꯏꯅ ꯇꯧꯒꯦꯔꯥ ꯌꯦꯡꯕ ꯇꯥꯔꯦ
ꯃꯅꯤꯑꯦ
ꯐꯥꯏꯅꯦꯜ ꯊꯥꯔꯗꯤ ꯐꯥꯅꯤ ꯃꯣꯏꯁꯦ ꯑꯃꯨꯛꯀꯥ
ꯐ꯭ꯔꯥꯟꯁꯀ ꯑꯥꯔꯖꯦꯟꯇꯤꯅꯥ ꯁꯅꯥꯕ ꯌꯥꯏ ꯍꯟꯗꯛꯁꯨ
ꯈꯪꯗꯦꯇ ꯀꯔꯤ ꯇꯧꯒꯦꯔꯥ ꯍꯧꯖꯤꯛ ꯍꯥ
ꯋꯥꯔꯜ ꯀꯞ ꯋꯥꯔꯜ ꯀꯞ ꯉꯝꯃꯗꯤ ꯏꯕꯥꯅꯤ ꯊꯦꯡꯅꯥꯔꯁꯦ
ꯊꯦꯡꯅꯥꯔꯁꯦ
ꯍꯣꯏ
ꯊꯦꯡꯅꯥꯔꯁꯦ ꯂꯥꯑꯣ ꯁꯤꯗ ꯑꯍꯥꯎ ꯑꯍꯥꯎ ꯄꯨꯔꯒ
ꯑꯠꯁꯥ ꯐꯔꯁ ꯋꯥꯀꯞ ꯉꯝꯕꯒꯤ ꯐꯥꯔꯁ ꯗꯦꯠ
ꯃꯅꯤꯄꯨꯔꯗꯒꯤ ꯍꯥꯎ ꯃꯅꯤꯄꯨꯔ ꯁꯤꯝ ꯑꯥ ꯁꯦꯅꯥꯄꯇꯤ ꯍꯥꯏꯕ꯭ꯔꯥ ꯅꯪ ꯂꯩ ꯒꯨꯍꯥꯇꯤ ꯍꯥꯏꯕ꯭ꯔꯥ
ꯑꯩ ꯍꯧꯖꯤꯛꯀꯤꯗꯤ ꯒꯨꯍꯥꯇꯤꯗ ꯂꯩ
ꯑꫭ ꯒꯨꯍꯥꯇꯤꯗꯗꯤ ꯑꯍꯥꯎ ꯅꯣꯔꯠ ꯏꯁꯀꯤ ꯐꯖ ꯐꯖꯕ ꯐꯪꯉꯝꯅꯤꯅ ꯗꯣ
ꯑꯥ ꯐꯪꯗꯦꯗ ꯏꯟꯁꯥꯡ ꯅꯥꯄꯤꯁꯨ ꯇꯥꯡꯉꯦꯁꯤꯗ
ꯏꯃꯥꯟꯅꯕꯤ ꯏꯃꯥꯟꯅꯕꯤꯁꯨ ꯂꯩꯌꯦ ꯑꯥꯗ ꯗꯥꯎꯟ ꯇꯥꯎꯟꯗ ꯇꯝꯕꯅꯦ